ꯂꫭ
ꯑꯩꯗꯤ ꯅꯪ ꯐꯨꯣꯟ ꯄꯥꯏꯕ ꯌꯥꯗꯔꯕꯣꯏ ꯅꯤꯡꯉꯨꯔꯦ
ꯇꯥꯗꯔꫭ ꯑꫭ ꯇꯥꯏ ꯇꯥꯏ
ꯇꯥꯏꯟ ꯃꯣꯏꯒꯤ ꯁꯥꯟꯇꯤꯒꯤꯗꯣ
ꯑꯥ
ꯅꯠꯇꯕ ꯁꯟꯗꯦꯒꯤꯗꫭ ꯈꯪꯗꯦꯕꯀꯣ ꯃꯣꯏ ꯂꯥꯡꯉꯊꯦꯜꯗ ꯀꯥꯁꯦꯗꯤ ꯍꯥꯏꯕꯅꯦꯕ
ꯑꯥ ꯑꯗꫭ ꯀꯩꯗꯧꯔꯕ
ꯈꯪꯗꯦ ꯑꯗꯨꯒꯤꯗꯣ ꯗꯨꯡꯅ ꯑꯩꯉꯣꯟꯗ ꯍꯥꯏꯕꯗ ꯎꯝ ꯊꯧꯋꯥ ꯊꯥꯅꯤ ꯍꯥꯏꯌꯦ ꯀꯩꯅꯣꯒ ꯃꯣꯏ ꯑꯅꯤꯗꫭ ꯇꯣꯛꯈꯤꯕꯩ ꯃꯔꯝꯗꯣ ꯑꯗꯨꯗꯤ ꯂꯥꯛꯄ ꯐꯔꯛ ꯇꯥꯕꯅꯦ ꯈꯣꯠꯄꯅꯦ ꯍꯥꯏꯕꯀꯣ ꯑꯗꯨ ꯆꯠꯄꯗꯤ ꯂꯥꯡꯉꯊꯦꯜꯗ ꯑꯗꯨꯝ ꯍꯥꯏꯌꯦꯕ
ꯑꯩꯉꯣꯟꯗꯗꯤ ꯍꯥꯏꯗꯤ ꯑꯃ ꯂꯝ ꯑꯇꯣꯞ ꯑꯗꯨꯗꯤ ꯂꯞꯃꯟꯕꯃꯅꯦ
ꯅꯪ ꯀꯝ ꯆꯞꯄꯦ ꯁꯤꯔꯤ ꯌꯥꯔꫪꫭꯏ
ꯑꯦ ꯑꯩꯒꯤ
ꯅꯪꯅ ꯌꯥꯝ ꯉꯥꯥꯟꯕꯗ ꯃꯇꯠ ꯃꯇꯠ ꯇꯠꯂꯤꯖꯦ ꯇꯗꯤ ꯇꯥꯔꯒꯅꯤ ꯃꯇꯠ ꯃꯇꯠ ꯇꯠꯂꯦꯕ ꯀꯥꯟꯗꯦ ꯑꯗꯨ
ꯑꯁ ꯑꯩ ꯐꯖꯅ ꯊꯝꯒꯦ ꯑꯗꯨꯗꯤ ꯍꯧꯖꯤꯛ ꯐꯖꯅ ꯇꯥꯕ꯭ꯔꯥ ꯌꯦꯡꯉꯨꯀꫭ ꯇꯥꯕ꯭ꯔꯥ
ꯒꯤꯌꯟ ꯇꯥꯏ ꯑꯗꯨꯒꯅꯦ ꯑꯩ ꯀꯩꯅꫭꯝ ꯍꯥꯏꯒꯦꯕ ꯋꯥ ꯉꯥꯡꯕ ꯂꯣꯏꯔꯀꯗ ꯑꯩꯗꯨꯃꯥꯏ ꯉꯥꯏꯍꯥꯛꯇꯪ ꯉꯥꯏꯒꯅꫭꯕ ꯑꯗꯨꯝ ꯖꯔ ꯖꯔꯏ ꯑꯗꯨꯝ ꯉꯥꯡꯉꯛꯑꫭꯕ
ꯑꯦ ꯅꯠ
ꯍꯧꯖꯤꯛ ꯉꯥꯏ ꯁꯨꯃꯥꯏꯅ ꯉꯥꯏꯔꯛꯀꯅꯨ ꯍꯥꯏꯕ ꯉꯥꯏꯔ
ꯍꯣꯏ ꯉꯥꯏꯔꯛꯑꯔꯣꯏꯒꯦ ꯍꯥꯏꯕ ꯍꯝ ꯅꯪ ꯆꯥꯛ ꯇꯣꯛꯑꯕꯣ
ꯆꯥꯛ ꯆꯥꯗꯦ‌ꯑꯩ ꯌꯦꯔꯨꯝ ꯑꯅꯤ ꯆꯥꯔꯦ
ꯑꯗꯨꯗꯨꯅ ꯌꯥꯗꯣꯔꯤꯕꫭ
ꯌꯥꯅꯤꯗ ꯉꯁꯥꯏ ꯑꯥꯗꯨꯁꯨ ꯀꯩꯅꯣ ꯌꯦꯟ ꯌꯦꯟ ꯃꯇꯨꯝ ꯑꯃ ꯌꯦꯡꯕꯗꯣ ꯑꯅꯤ ꯂꯩꯔꯝꯃꯦ ꯃꯇꯨꯝ ꯆꯥꯏꯔꫭ
ꯊꫭꯡꯉꯤꯔꯣ ꯅꯠꯇ꯭ꯔꯒ ꯅꯪ ꯂꯥꯛꯑꯦꯅ
ꯅꯠꯇꯦꯗ ꯃꯣꯏꯒꯤ ꯍꯥꯟꯅꯒꯤ ꯁ꯭ꯋꯦꯁꯇꯤ ꯂꯩꯔꯝꯕ ꯑꯗ ꯄ꯭ꯂꯥꯎꯗ ꯄꯣꯛꯀꯦ ꯇꯧꯕꯗ ꯄꯕ꯭ꯂꯥꯎꯖꯨꯑꯃꯇ ꯂꯦꯝꯗ꯭ꯔꯦꯌꯦ ꯑꯗꯨꯒꯤ
ꯑꯁ ꯅꯨꯡꯉꯥꯏꯍꯦ ꯁ꯭ꯋꯦꯁꯇꯤꯒ ꯇꯧꯋꯦ ꯍꯝ ꯑꯩꯈꯣꯏꯗꯤꯀꯣ ꯀꯅꯥꯝꯇꯁꯨ ꯂꯨꯍꯣꯡꯗ꯭ꯔꯦ ꯀꯅꯥꯝꯇꯁꯨ ꯁꯋꯦ ꯇꯤ ꯇꯧꯗ꯭ꯔꯦ ꯗ꯭ꯔꯦꯁ ꯐꯖꯕꯒ ꯁꯦꯠꯄ ꯐꯪꯗ꯭ꯔꯦ
ꯑꯗꯨꯅꯤ ꯈꯪꯗꯦ ꯃꯣꯏꯅ ꯍꯥꯏꯕꯖꯦ ꯁꯨꯃꯥꯏꯅ ꯑꯥ ꯃꯣꯏ ꯍꯥꯏ ꯑꯩꯈꯣꯏꯖꯦꯅ ꯍꯥꯏꯕꯗ ꯎꯝ ꯏꯟꯇꯔꯃꯤꯗꯦꯠ ꯗꯥꯏꯇꯤꯡ ꯇꯧꯕꯖꯦ ꯆꯈꯥꯎꯁꯨ ꯁꯣꯛꯗꯦ ꯍꯥꯏꯕ ꯍꯥꯏꯗꯤ ꯄꯨꯡꯁꯦ ꯁꯤꯛꯁꯇꯤꯟ ꯑꯋꯥꯔ ꯀꯥꯟꯅꯔꯒ ꯆꯥꯗꯣꯏꯅꯦ
ꯍꯣꯏ ꯍꯣꯏ ꯍꯣꯏ ꯑꯗꯨꯃꯥꯏꯅ ꯇꯧꯕꯗꯣ ꯐ ꯑꯗꯨꯒꯅꯦꯀꯣ ꯑ ꯃꯄꯥꯟ ꯂꯝꯗꯗꯤ ꯍꯥꯏꯗꯤ ꯆꯔꯥ ꯍꯦꯜꯂꯤꯅꯦꯗꯤ ꯍꯥꯏꯔꯒ ꯁꯥꯕꯨꯗ ꯅꯥꯟꯅ ꯑꯃ ꯆꯥꯅꯕꯗꯣ
ꯑꯠꯇꯕ ꯑꯗꯨꯗꯣ ꯀꯩꯝꯛ ꯀꯥꯟꯗꯦꯕ ꯍꯥꯏꯗꯤ ꯃꯣꯏ ꯍꯥꯏꯁꯦ ꯁꯤꯛꯁꯇꯤꯟ ꯑꯋꯥꯔꯗꯨ ꯑꯗꯨꯃꯥꯏꯅ ꯂꯩꯔꯝꯃꯒ ꯑꯗꯨꯝ ꯌꯥꯝ ꯀꯥꯜꯂꯒ ꯅꯪꯒꯤ ꯄꯨꯡ ꯑꯃ ꯑꯅꯤ ꯂꯩꯅꯦꯕ ꯑ ꯑꯃꯅ ꯑꯅꯤꯗꯤ ꯑꯗꯨꯝ ꯌꯥꯏꯑꯕ ꯍꯥꯏꯗꯤ ꯑꯗꯨꯗ ꯂꯣꯏꯅ ꯑꯗꯨꯒ ꯑꯃꯨꯛ ꯑꯗꯨꯗꯅ ꯑꯃꯨꯛ ꯀꯇꯪ ꯆꯦꯟꯕ ꯈꯣꯠꯄ ꯇꯧꯕꯗꯣ ꯋꯥꯏꯗꯅ
ꯑ ꯑꯗꯣ ꯑꯩꯅ ꯍꯥꯏꯅꯤꯡꯉꯤꯁꯤꯅꯀꯣ
ꯒꯣꯜ ꯑꯃ ꯆꯟꯈ꯭ꯔꯦ ꯃꯤꯂꯟ ꯐꯣꯇꯔꯦ
ꯏꯪꯂꯪꯂꯦꯟ ꯄꯣꯗꯣꯔꯦ
ꯄꯗ꯭ꯔꯃꯥꯟ
ꯑꯁ ꯇꯜꯂꯍꯦ ꯑꯩꯗꯤ ꯏꯪꯅꯦꯦꯟꯁꯨ ꯍꯩꯗꯥꯏꯅꯦ ꯑꯗꯨꯝ ꯍꯩꯕꯗꯤ
ꯃꯣꯏꯒꯤ ꯁꯥꯟꯅꯕ ꯑꯃ ꯌꯥꯎꯋꯦ ꯃꯥꯁꯦ ꯆꯣꯄꯤ ꯆꯄꯥ ꯀꯥꯗꯦꯕ
ꯑꯥ
ꯑꯩ ꯀ꯭ꯔꯁ ꯍꯥꯏꯒꯗ꯭ꯔꯥ ꯀꯩ ꯍꯥꯏꯅꯤ
ꯎ
ꯆꯞ ꯃꯥꯅ ꯁꯥꯟꯅꯕꯗ ꯍꯩꯗꯤ ꯍꯩꯔꯒꯅꯦ ꯃꯥ ꯁꯨꯐꯡ ꯐꯪꯗꯕ ꯀꯩꯩꯅꯣ ꯅꯠꯇ꯭ꯔꯒ ꯑꯗꯨꯝ ꯁꯣꯏꯕ ꯃꯥꯒꯤ ꯃꯥ ꯌꯥꯎꯕ ꯇꯤꯝꯁꯦ ꯍꯥꯏꯗꯤ ꯃꯥꯅ ꯁꯥꯟꯅꯕ ꯀꯩꯅꯣꯁꯦ
ꯑꯗꯣ ꯑꯩꯅꯅꯦ ꯍꯧꯖꯤꯛꯇ ꯍꯥꯏꯔꯝꯃꯤꯗꯣ ꯆꯔꯥ ꯍꯦꯜꯂꯒ ꯁꯥꯕꯨꯗꯥꯅꯥ ꯆꯥꯔꯦꯅ ꯇꯧꯕꯗꯣ
ꯑꯗꯨ ꯀꯔꯤ ꯀꯥꯟ ꯁ ꯑ ꯔꯥꯎꯟ ꯍꯥꯏꯗꯤ ꯏꯀꯣ
ꯅꯪ ꯁꯤꯗꯤ ꯐ꯭ꯔꯤꯀ꯭ꯋꯦꯟꯁꯤ ꯌꯥꯗ ꯁꯤꯅ ꯑꯗꯨꯝ ꯇꯣꯛꯑꯅꯦꯕ ꯍꯥꯏꯗꯤ ꯐꯠꯇ ꯐꯗ ꯇꯠꯂꯦꯕ ꯅꯦꯠꯅ ꯃꯥꯜꯂꯦꯕ
ꯅꯦ ꯑꯩꯉꯣꯟꯗꯗꯤ ꯅꯪꯒꯤꯗꯣ ꯇꯥꯏꯌꯦ
ꯅ ꯑꯗꯨꯣꯏ ꯑꯗꯨ ꯀ ꯅ ꯍꯌꯦꯁꯣ
ꯑꯗꯨꯒꯤꯔ ꯍꯧꯖꯤꯛ ꯉꯥꯡꯉꯛꯑꯣꯅꯦ
ꯍꯣꯏ ꯌꯥꯏ ꯁꯉꯥꯏ ꯇꯧꯗꯣ
ꯑꯣ ꯉꯥꯡ ꯑꯗꯨꯗꯤ ꯑꯩ ꯍꯥꯞꯄꯔꯣꯏꯒꯦ
ꯑꯝ
ꯑꯗꯣ ꯍꯧꯖꯤꯛꯀꯤ ꯁꯥꯕꯨꯨꯗꯥꯅꯥꯗꯣ ꯆꯥꯕꯗꯤꯀꯣ ꯐꯠꯇꯦꯅ ꯍꯥꯏꯌꯦꯕ ꯍꯥꯏꯗꯤ ꯐꯠꯇꯦ ꯍꯥꯏꯗꯤ ꯀꯩꯝ ꯀꯥꯟꯅꯗꯦꯕ ꯀꯩꯒꯤꯅꯣ ꯍꯥꯏꯔꯒꯅꯦ ꯑꯗꯨꯝ ꯆꯅꯥꯡꯒꯤ ꯁꯔꯨꯛ ꯉꯥꯛꯇ ꯑꯣꯏꯕꯗꯣ
ꯎꯝ ꯍꯥꯏꯗꯤ ꯑꯗꯨ ꯏꯁꯇꯥꯔꯁ ꯍꯥꯏꯁꯤ ꯀꯥꯟꯗꯦꯕꯀꯣ ꯑꯗꯨꯅꯦ ꯑꯩꯅ ꯀꯩꯅꯣꯒꯤ ꯑ ꯅꯪꯅ ꯇꯧ ꯂꯣ ꯇꯧꯋ ꯂꯣꯗꯗꯤ ꯍꯣꯁꯦꯜ ꯂꯩꯔꯒ ꯀꯩꯅꯣ ꯑꯣꯏꯅ ꯆꯥꯕꯅꯤꯅ
ꯆꯔꯥ ꯍꯦꯟꯒꯦ ꯍꯥꯏꯔꯁꯦ ꯅꯪꯅ ꯍꯥꯏꯕꯗꯤ ꯌꯥꯝ ꯊꯛꯆꯅꯤꯡꯕ ꯆꯨꯍꯤꯤꯡꯗꯣ ꯑꯗꯨꯒꯨꯝꯕ ꯊꯛꯄ ꯅꯠꯇ꯭ꯔꯒ ꯃꯌꯥꯝꯅ ꯊꯛꯅꯩꯔꯤꯕ ꯇꯣꯔꯕꯣꯠ ꯃꯍꯤ ꯀꯥꯏ ꯊꯛꯅꯩꯗꯣ ꯑꯗꯨꯒꯨꯝꯕ ꯊꯛꯑꯒ ꯑꯣꯏꯅ ꯍꯦꯜꯂꯣ ꯍꯥꯏꯕ ꯍꯥꯏꯗꯤ
ꯑꯣꯍꯣꯏ ꯑꯧꯕꯉꯩꯗ ꯑꯗꯨꯝ ꯁꯒꯥꯎꯊꯣꯛ ꯆꯄꯗ ꯑꯗꯨ ꯍꯩꯌꯦꯕ ꯑꯃꯨꯛ
ꯑ ꯍꯥꯏꯅꯕꯅꯦ ꯑꯗꯨꯃꯥꯏꯅ ꯑꯗꯨ ꯅꯠꯇꯗꯤ ꯌꯥꯔꯣꯏꯕ ꯍꯥꯏꯗꯤ ꯍꯧꯖꯤꯛꯀꯤ ꯆꯅꯥꯒꯤ ꯁꯔꯨꯛꯇꯨꯗꯤ ꯑꯗꯨꯝ ꯆꯥꯛ ꯆꯥꯕꯅꯒ ꯃꯥꯟꯅꯩꯌꯦꯕ ꯍꯦꯜꯂꯤꯅꯦ ꯍꯥꯏꯔꯁꯨ
ꯍꯥꯏꯁꯦ ꯑꯃꯨꯛ ꯇꯣꯔꯕꯣꯠ ꯍꯥꯏꯁꯤꯁꯨ ꯑꯃꯨꯛ ꯀꯩꯅꯣꯅꯦꯕ ꯀꯩ ꯍꯥꯏꯅꯤ ꯍꯥꯏꯗꯤ ꯐꯣꯠꯇꯕꯅꯤꯅ ꯍꯤꯡ ꯑꯣꯏꯅꯅ ꯀꯛꯑꯦꯗꯅ
ꯑꯧ ꯍꯤꯡꯅ ꯑꯗꯨ ꯈꯦꯠꯄꯗꯣ ꯈꯦꯠꯄ ꯍꯥꯏ ꯁꯤꯠ ꯄꯗꯣꯁꯤꯡ ꯆꯤꯠꯇꯁꯤ ꯄꯗꯣ
ꯑꯣ ꯑꯗꯨꯅꯦ ꯑꯗꯨꯁꯨ ꯀꯩꯅꯣ ꯌꯥꯏꯌꯦ ꯑꯥ ꯀꯩꯕ ꯍꯣꯏ ꯊꯛꯊꯠꯅꯕꯗꯣ ꯕ꯭ꯂꯦꯟꯗꯔꯗ
ꯍꯣꯏ ꯍꯣꯏ ꯕ꯭ꯂꯦꯟꯗꯔ ꯂꯩꯖꯗꯕꯒꯤ ꯋꯥꯔꯤꯅꯤꯗ ꯑꯩꯅ ꯍꯥꯏꯖꯤꯅꯥ
ꯎꯝ ꯍꯝ
ꯑꯩꯁꯨꯅꯦ ꯂꯩꯅꯤꯡꯕꯅꯦ ꯑꯃꯇ ꯇꯥꯡꯕꯒꯤ ꯂꯩ ꯉꯝꯗ꯭ꯔꯦ
ꯁꯨꯝ ꯕꯣꯜꯁꯨ ꯌꯦꯡꯉꯤ
ꯅꯪꯁꯨ ꯊꯕꯛ ꯑꯩꯁꯅꯦ ꯍꯜꯂꯛꯄꯗꯩ ꯃꯥꯏꯒ ꯇꯥꯗ꯭ꯔꯤ
ꯑꯩ ꯏꯔꯨꯖꯔꯦꯗ ꯉꯁꯥꯏꯗꯣ ꯑꯥꯗ ꯁꯨꯝ ꯀꯩꯅꯣꯁꯨ ꯃꯥꯁꯇꯔ ꯂꯣꯏꯔꯒ ꯀꯩꯀꯩ ꯑꯩꯅ ꯗꯥꯛꯇꯔ ꯍꯥꯝꯕꯦꯀꯔꯒꯤ ꯀꯣꯏꯆꯤꯟ ꯌꯥꯎꯕꯗꯨꯗ ꯍꯥꯏꯔꯝꯕꯅꯦ ꯃꯥꯅ ꯈꯪꯗꯦꯗ ꯄꯥꯗꯕꯁꯨ ꯌꯥꯔꯔꯣꯏ ꯅꯪ ꯍꯥꯏꯕꯗꯣ ꯀꯩꯕꯥ ꯌꯨ ꯄꯤ ꯑꯦꯁ ꯁꯤꯒ ꯌꯨ ꯄꯤ ꯑꯦꯁ ꯁꯤꯒꯤꯗ ꯅꯥꯏ ꯅꯥꯏꯟꯇꯤ ꯇꯨ ꯍꯥꯏꯕꯀꯣ
ꯅꯥꯏꯟꯇꯤ ꯇꯨ ꯃꯥꯅꯦ ꯑꯗꯣ
ꯑꯗꯨꯒ ꯑꯦꯁ ꯑꯦꯁ ꯁꯤꯒ ꯕꯦꯡꯀꯤꯡꯒꯅ ꯁꯕꯦꯟꯇꯤ ꯐꯥꯏꯕꯀꯣ
ꯍꯣꯏ ꯁꯦꯚꯦꯟꯇꯤ ꯐꯥꯏꯚꯇꯨ ꯃꯇꯝ ꯃꯇꯝꯒꯤ ꯍꯦꯜꯂꯛꯀꯅꯤꯌꯦ
ꯑꯣ ꯑꯩꯗꯤ ꯑꯗꯨꯝ
ꯑꯗꯨꯝ ꯐꯤꯛꯁ ꯅꯠꯇꯤꯌꯦ ꯑꯗꯣ ꯅꯪꯅꯅꯦ ꯑꯗꯨꯒꯤ ꯑꯦꯛꯖꯥꯝ ꯑꯗꯣ ꯈꯟꯅꯤꯡꯉꯒꯗꯤꯀꯣ ꯑꯩꯅ ꯅꯪꯉꯣꯟꯗ ꯄꯥꯎ ꯍꯥꯏꯅꯤꯡꯕꯁꯦ ꯀꯩꯅ ꯌꯨ ꯄꯤ ꯑꯦꯁ ꯁꯤꯒꯤꯗꯨꯗ ꯌꯥꯎꯒꯦ ꯍꯥꯏꯔꯒꯗꯤ ꯀꯔꯦꯟ ꯑꯦꯐꯤꯌꯔ ꯉꯥꯛꯇ ꯍꯪꯕꯅꯦꯕ
ꯑꯥ
ꯑꯗꯨ ꯀꯔꯦꯟ ꯑꯦꯐꯤꯌꯥꯔꯗꯣ ꯍꯥꯏꯗꯤ ꯑꯗꯨ ꯈꯪꯖꯜꯂꯣ ꯑꯗꯨꯗ ꯑꯗꯨꯝ ꯍꯪꯉꯛꯀꯅꯤ
ꯑꯗꯨꯒ ꯕꯦꯡꯀꯤꯡꯒꯤꯅ ꯃꯦꯁ ꯉꯥꯛꯇ
ꯕꯦꯡꯀꯤꯡꯒꯤꯗꯣ ꯃꯦꯠꯁ ꯉꯥꯛ ꯃꯦꯠꯁꯁꯨ ꯌꯥꯎꯔꯛꯀꯅꯤ ꯑꯗꯨꯒ ꯍꯧꯖꯤꯛꯀꯤ ꯀꯔꯦꯟ ꯑꯦꯐꯤꯌꯔꯁꯨ ꯌꯥꯎꯔꯛꯀꯅꯤ ꯏꯪꯂꯤꯁ ꯈꯔ ꯑꯃꯨꯒ ꯌꯥꯎꯔꯛ
ꯂꯣ ꯕꯦꯡ ꯕꯦꯡꯒꯣꯟꯅꯦ ꯃꯦꯁ ꯍꯥꯏꯁꯦ ꯀꯩ ꯀꯃꯥꯏ ꯀꯃꯥꯏꯟ ꯇꯧꯕ ꯃꯦꯁꯅꯣ
ꯃꯦꯟꯁ ꯍꯥꯏꯁꯦ ꯀꯩꯅꯣꯗꯨꯅꯤ ꯑꯗꯨꯝ ꯍꯥꯏꯗꯤ ꯃꯌꯥꯝꯅ ꯊꯥꯅꯕ ꯑꯦꯁ ꯑꯦꯁ ꯁꯤ ꯑꯦꯛꯖꯥꯝꯗ ꯍꯪꯕ ꯃꯦꯠꯁꯇꯨ
ꯑꯥ ꯑꯗꯨꯗꯣ ꯑꯩꯗꯤ ꯈꯪꯗꯦꯕ ꯍꯥꯏꯗꯤ ꯊꯥꯗꯝꯅꯤꯅ
ꯑꯦ ꯑꯗꯨꯝ ꯊꯥꯏꯅ ꯑꯩꯈꯣꯏꯅ ꯀꯣꯏꯁꯟꯗꯤꯀꯣ ꯌꯥꯝ ꯂꯥꯏꯅꯦꯕ ꯀꯣ ꯕꯦꯁꯤꯛ ꯃꯦꯠꯁꯀꯤ ꯇꯥꯏꯞꯅꯦ ꯕꯦꯁꯤꯛ ꯃꯦꯠꯁ ꯍꯥꯏꯔꯒ ꯑꯃꯨꯛ ꯑꯩꯅ ꯉꯁꯤ ꯊꯥꯔꯨꯕ ꯑꯦꯛꯖꯥꯝꯗꯣ ꯑꯗꯨꯃꯥꯏꯅꯗꯤ ꯑꯣꯏꯔꯛꯑꯔꯣꯏ ꯍꯣꯏ ꯑꯗꯒꯤꯗꯤ ꯍꯦꯟꯅ ꯂꯨꯔꯛꯀꯅꯤꯕ ꯁꯝꯅ ꯍꯥꯏꯔꯕꯗ ꯀꯣ ꯍꯣꯏ ꯃꯇꯝ ꯂꯩꯔꯣꯏꯗꯕ ꯁꯨꯃꯥꯏꯅ ꯑꯗꯣ ꯍꯧꯖꯤꯛꯀꯤ ꯅꯪ ꯑꯝꯕꯦꯗꯀꯔꯗꯕꯨꯗꯤ ꯃꯇꯝ ꯂꯩꯔꯛꯄ ꯌꯥꯏꯀꯣ ꯑꯁꯦꯡꯕ ꯑꯦꯛꯖꯥꯝꯗꯨ ꯗꯗꯤ ꯂꯩꯇꯕꯩꯅꯦꯕ
ꯁꯝꯅ ꯍꯥꯏꯔꯕꯗꯀꯣ ꯊꯥꯔꯇꯤ ꯐꯥꯏꯚ ꯏꯟꯇꯨ ꯊꯥꯔꯇꯤ ꯐꯥꯏꯚ ꯄ꯭ꯂꯁ ꯁꯤꯛꯁꯇꯤ ꯏꯟꯇꯨ ꯁꯤꯛꯁꯇꯤ ꯄ꯭ꯂꯁ ꯍꯥꯏꯔꯒ ꯃꯌꯥꯝ ꯑ ꯑꯗꯨꯃꯥꯏꯅ ꯃꯌꯥꯝ ꯇꯧꯈꯠꯂꯛꯄꯗꯣ ꯊꯥꯔꯇꯤ ꯐꯥꯏꯚ ꯏꯟꯇꯨ ꯊꯥꯔꯇꯤ ꯐꯥꯏꯚꯁꯦ ꯇꯧꯔ ꯂꯩꯕ ꯍꯥꯏꯁꯦ ꯀꯨꯏꯗꯣꯏ ꯅꯠꯇ꯭ꯔꯥ
ꯀꯨꯏꯗꯣꯏꯅꯦ ꯀꯨꯏꯗꯣꯌꯅꯦ
ꯑꯩꯈꯣꯏꯅ ꯀꯩꯒꯨꯝꯕ ꯍꯥꯏꯗꯤ ꯑꯀꯛꯅꯕ ꯃꯑꯣꯡ ꯑꯃꯗ ꯍꯣꯠꯄ ꯍꯩꯔꯒꯗꯤ ꯑꯗꯨꯗꯣ ꯊꯨꯅ ꯍꯣꯠꯄ ꯉꯝꯗꯣꯏꯅꯦꯕ
ꯎꯝ
ꯑꯗꯨꯒꯨꯝꯕꯗꯨ ꯉꯥꯛꯇꯅꯦꯕ ꯇꯝꯃꯛꯇꯣꯏꯁꯦ ꯀꯣꯏꯁꯟꯗꯣ ꯌꯥꯝ ꯂꯨꯔꯨꯕꯩ ꯅꯠꯇꯕ
ꯑꯣꯀꯦ ꯑꯗꯨꯒꯅꯦ ꯑꯩ ꯀꯩꯅꫭꯝ ꯍꯥꯏꯒꯦ ꯇꯧꯔꯝꯕꯅꯤ ꯀꯩꯅꯣꯒꯤ ꯁꯤꯡꯖꯨ ꯆꯥꯅꯕꯩꯁꯨ ꯍꯥꯏꯌꯦꯕꯀꯣ
ꯑꯁ ꯑꯃꯨꯛ ꯍꯧꯔꯛꯑꯅꯤ ꯑꯩꯅ ꯑꯩꯉꯣꯟꯗ ꯇꯝꯃꯛꯑꯕꯅꯦ ꯑꯗꯣ ꯑꯩꯅ ꯑ ꯍꯥꯏꯗꯤ ꯑꯠ ꯑꯗꯨꯗꯣ ꯇꯧꯔ ꯂꯩꯌꯦꯅ ꯑꯩꯅ ꯉꯥꯡꯉꯝꯃꯤꯅꯦ꯫
ꯌꯥꯔꯦ ꯑꯗꯨꯝ ꯀꯩꯅꯣꯅꯦ ꯍꯥꯏꯗꯤ ꯖꯔꯖꯔ ꯂꯦꯡꯅꯕꯅꯦ꯫ ꯑꯩꯅ ꯑꯩ ꯍꯧꯖꯤꯛ ꯍꯥꯏꯕꯗꫭ ꯑꯗꯨꯝ ꯂꯦꯞꯇꯕꯤꯗ ꯇꯧꯅꯕ ꯍꯥꯏꯅ ꯍꯥꯏꯕ ꯑꯗꯨꯒꯤꯅꯦꯕꯀꯣ꯫
ꯑꯣ
ꯖꯨꯝ ꯀꯩꯅꯣꯅ ꯑꯥ ꯍꯩꯕꯤꯃꯅ ꯊꯤꯕ ꯑꯗꯒꯤ ꯑꯠꯇꯦꯗ ꯍꯥꯟꯅꯗꯤ ꯃꯣꯔꯣꯛ ꯁꯅ ꯃꯣꯔꯣꯛ ꯁꯥꯗꯗꯣ ꯑꯝꯇ ꯇꯧꯖꯩ ꯆꯉꯥꯡ ꯑꯃ ꯇꯧꯔꯒꯥꯒꯥꯏꯗꯩ ꯃꯥ ꯍꯥꯏꯈꯤꯝꯅꯦꯕ
ꯏꯁ ꯏꯁ ꯂꯥꯏ ꯑꯜꯗꯤ ꯑꯩ ꯂꯣꯟꯒꯦ ꯀꯥꯏꯁ
ꯄꯥꯠꯇ꯭ꯔꯒꯤ ꯋꯥꯅꯤꯗ ꯑꯗꯨ ꯑꯩ ꯍꯥꯏꯌꯦ ꯁꯨꯝ ꯆꯥꯡ ꯍꯥꯏꯁꯦ ꯆꯤꯅꯤ ꯊꯨꯗꯔꯤꯁꯨ ꯍꯥꯎꯋꯦꯕ ꯍꯩꯕꯤ ꯃꯅꯥ ꯈꯔꯥ ꯊꯤꯔꯅꯤ ꯑꯗꯨꯒ ꯃꯪꯒꯟꯒꯨꯝꯕ ꯀꯩꯅꯣꯒꯨꯝꯕ ꯇꯧꯔꯒ
ꯑꯗꯣ ꯀꯥꯏꯗ ꯆꯥꯟꯅꯗꯣꯏꯅꯣ
ꯈꯪꯗꯦ ꯑꯗꯨꯗꯤ ꯀꯩꯅꯣ ꯗꯤꯄꯥꯔꯠꯃꯦꯟꯗꯗꯤ ꯀꯩꯁꯨ ꯌꯥꯔꯔꯣꯏ ꯑꯗꯨꯅ ꯀꯥꯏꯗ
ꯃꯦꯗꯗꯤ ꯌꯥꯔꯔꯣꯏ ꯅꯟꯒꯤ ꯖꯪꯒꯜ ꯒꯗꯨꯗꯤ
ꯎ ꯑꯗꯨꯅꯦ ꯑꯗꯨꯟꯅ ꯁꯦꯇꯤꯟꯅꯩꯖꯔ ꯀꯩꯅꯣꯝꯃ ꯌꯥꯅꯤ꯫
ꯊꯤꯖꯤꯅꯩꯖ‌ꯦ ꯑꯗꯨ ꯅꯪ ꯑꯩꯈꯣꯏ ꯀꯩꯅꯣ ꯆꯥꯅꯕꯗꯨꯁꯨ ꯀꯥꯎꯅꯤꯀꯣ ꯑꯩꯒ ꯑꯃ ꯍꯥꯏꯗꯤ ꯏꯅꯥꯎ ꯄꯤꯃꯒ ꯍꯥꯏꯕꯗꫭ ꯑꯗꯣ ꯄꯩꯁꯥꯗꯤ ꯃꯌꯥꯝ ꯇꯨꯡꯁꯤꯜꯂꯣ ꯃꯌꯥꯝ ꯆꯥꯁꯦ꯫
ꯑꯥꯒꯁ꯭ꯇ ꯇꯔ ꯀꯩꯅꯤꯝ ꯑꯣꯏꯔꯅꯤ ꯑꯗꯨꯗꯤ
ꯑꯣꯒꯁꯇꯗꯤ ꯇꯥꯔꯅꯤ ꯑꯗꯣ ꯑꯩ ꯏꯅꯥꯎꯄꯤ ꯑꯃ ꯑꯩꯅ ꯅꯉꯣꯟꯗ ꯇꯝꯕꯗꯣ ꯃꯄꯥꯟ ꯂꯝꯗꯒꯤ ꯊꯣꯛꯂꯛꯑꯦ ꯇꯧꯕꯗꯣ
ꯎꯝ
ꯑꯗꯨ ꯑꯗꯨꯁꯨ ꯀꯔꯝ ꯀꯥꯟꯗ ꯆꯠꯁꯦ ꯍꯥꯏꯅꯣꯒ ꯇꯧꯗꯦ ꯑꯩꯅ ꯃꯦꯁꯦꯁꯁꯦ꯫ ꯍꯟꯗ꯭ꯔꯦ ꯑꯩ ꯄꯩꯁꯥ ꯂꯩꯕꯗꯨꯗ
ꯑꯗꯣ ꯍꯥꯏꯔꯨꯔꫭꯗꯅ ꯄꯩꯈꯥ ꯂꯩ ꯈꯣꯠꯂꯦꯅ
ꯍꯥꯏꯕꯨꯗꯤ ꯍꯥꯏꯔꯕꯅꯦ ꯃꯥ ꯀꯥꯎꯊꯣꯛꯄ꯭ꯔꯥ ꯈꯪꯗꯦꯕ ꯑꯗꯣ ꯑꯃꯨꯛꯀꯕꯨꯗꯤ ꯍꯥꯏꯈ꯭ꯔꯒꯦ ꯑꯩꯁꯨ ꯃꯥꯅ ꯁꯨꯝ ꯍꯟꯖꯟ ꯍꯟꯖꯤꯟ ꯍꯪꯕꯗꯨꯗ ꯅꯨꯡꯉꯥꯏꯇꯕ ꯑꯩꯅ ꯆꯠꯁꯤ ꯀꯥꯏꯅ ꯍꯥꯏꯕꯤꯗꯕꯗꯨꯗ
ꯑ ꯍꯔꯥꯎ ꯍꯔꯥꯎ ꯇꯧꯖꯩꯗꯨꯗ
ꯇꯥꯡ ꯑꯗꯨꯝ ꯀꯩ ꯊꯥꯗ ꯑꯃꯨꯛ ꯆꯪꯗꯣꯏꯅꯣꯕ
ꯑ ꯃꯥꯁꯨ ꯀꯩꯅꯣꯗꯗꯤ ꯆꯪꯅꯦ ꯍꯥꯏꯕꯅꯦ ꯃꯊꯪ ꯊꯥꯗ
ꯎꯝ
ꯃꯊꯪ ꯊꯥꯅꯤꯅ ꯌꯥꯝ ꯋꯥꯠꯂꯤꯗꯅ ꯑꯗ ꯑꯩ ꯄꯩꯁꯥꯒ ꯂꯣꯏꯔꯒ ꯑꯗꯨꯝ ꯅꯥꯟꯅ ꯆꯠꯁꯦꯅ ꯍꯥꯏꯅꯤꯡꯕ ꯑꯩꯅꯗꯤ
ꯎꯝ
ꯑꯗꯣ ꯈꯔ ꯅꯨꯄꯤ ꯅꯍꯥꯟ ꯅꯍꯥꯟ ꯅꯪꯅ ꯑꯩ ꯑꯩ ꯐꯖꯩ ꯍꯥꯏꯕ ꯗ꯭ꯔꯦꯁꯇꯨ ꯁꯦꯠꯂ ꯆꯠꯂꯕ
ꯍꯥ
ꯍꯣꯌ ꯅꯨꯄꯤ ꯃꯥꯅ ꯅꯪꯅ ꯑꯩ ꯐꯖꯩ ꯍꯥꯏꯕ ꯗ꯭ꯔꯦꯁꯇꯨ ꯅꯍꯥꯟꯒꯤ꯫
ꯅꯍꯥꯟ ꯍꯪꯉꯤꯒꯤꯗꯣ
ꯑꯥ
ꯎꯝ ꯌꯥꯔꯛ ꯀꯅꯤ ꯔꯝꯗꯩꯗ ꯖꯠ ꯀꯅꯗꯤ ꯈꯪꯗꯦ ꯑꯗꫭ ꯑꯩꯗꯤ ꯑꯗꯨꯝ ꯌꯥꯔꯦꯗꯤ ꯀꯩꯁꯨꯝꯗꯤ ꯂꯩꯇꯝꯅꯤꯗ ꯌꯥꯔꯦ ꯇꫭꯛꯑꯁꯤ ꯁꯤꯒꯤꯁꯦ꯫
ꯑꯗꯣ ꯑꯗꯨ ꯇꯨꯖꯤꯛꯀꯤꯖꯏꯌꯦ꯫
ꯑꯗꯨ ꯇꯣꯛꯑꯁꯦꯗꯤ ꯀꯩꯅꫭꯅꯤꯗ ꯀꯞꯤꯖꯤꯟꯗ
ꯍꯣꯏꯅꯦ ꯍꯣꯏꯅꯦ
ꯌꯥꯗ ꯎꯝ
ꯎꯝ ꯑꯗꯨ ꯅꯪ ꯑꯗꯨꯝ ꯉꯁꯤꯒꯤ ꯆꯥꯛ ꯆꯥꯔꯔꯣꯏ
ꯆꯥꯔꯣꯏ ꯀꯥꯡꯗ ꯇꯥꯡ ꯀꯌꯥꯅꫭ
ꯀꯥꯡ ꯑꯩ ꯈꯪꯗ꯭ꯔꯤ ꯀꯥꯡꯒ ꯑꯝꯇ ꯑꯗꯨ ꯇꯔꯥ ꯇꯔꯨꯛꯇ ꯑꯃꯗꯤ ꯂꯩꯕꯅꯦ ꯀꯥꯡꯂꯦꯟꯂ ꯀꯩꯅꯣ
ꯆꯥꯠꯇ꯭ꯔꯣ ꯍꯥꯏꯁꯦ ꯀꯩꯅꯣ ꯍꯟꯗꯛꯀꯤ
ꯍꯟꯗꯛꯀꯤ ꯇꯔꯥ ꯇꯔꯨꯛꯇꯣ ꯀꯪꯂꯦꯟꯂ ꯀꯪꯂꯥ ꯑꯃ ꯑꯣꯏꯕꯅꯤ
ꯀꯥꯡꯂ‌ꯦꯟ ꯑꫭꯏꯔꯝ ꯃꯔꫭꯏ ꯑꯗꯨꯗꯤ
ꯀꯥꯡꯂꯣ ꯑꯗꯨꯗꯤ
ꯉꯥꯎꯕ ꯑꯗꯨ
ꯑꯧ